ꯎꯝ ꯅꯦꯠꯋꯥꯠ ꯀ꯭ꯂꯤꯌꯔ ꯅꯦ ꯇꯥꯔꯦ
ꯅꯦꯠꯋꯥꯛꯇꯤ ꯌꯥꯝ ꯅꯨꯡꯉꯥꯏꯕꯅꯦꯗ
ꯑꯥ ꯑꯈꯣꯏ ꯀꯟ ꯆ ꯅꯦ ꯅꯦꯠꯋꯔꯥꯛꯇꯤ ꯌꯥꯝ ꯅꯨꯡꯉꯥꯏꯔꯦ ꯍꯧꯖꯤꯛ ꯀꯥꯟꯖꯤꯗꯤ ꯃꯩ ꯃꯨꯠꯂꯁꯨ ꯌꯥꯏ ꯐꯥꯏꯚ ꯖꯤꯗꯤ ꯐꯪꯗꯦꯗ ꯐꯥꯏꯚ ꯖꯤ ꯇꯥꯋꯔꯗꯤ ꯂꯥꯛꯇ꯭ꯔꯤꯕ
ꯉꯥꯏꯍꯥꯛ ꯂꯩꯔꯗꯤ ꯂꯥꯛꯑꯅꯤ
ꯎꯝ ꯂꯥꯛꯇꯧ ꯃꯥꯟꯗ꯭ꯔꯦꯗ
ꯑꯦ ꯀꯩꯒꯤꯅꯣ
ꯑꯃꯒꯤ ꯑꯥ ꯑꯃ ꯇꯥꯋꯔ ꯑꯃ ꯁꯦꯝꯕꯗꯨꯁꯨ ꯍꯧꯖꯤꯛꯐꯥꯎ ꯁꯦꯝꯗ꯭ꯔꯤꯅꯤ ꯊꯥ ꯑꯃ ꯐꯥꯔꯝꯃꯅꯤ
ꯑꯣ ꯑꯗꯨ ꯑꯣꯏꯗꯤ ꯆꯍꯤ ꯑꯃ ꯑꯅꯤ ꯂꯩꯔ ꯂꯥꯛꯑꯅꯤ
ꯎꯝ ꯐꯥꯏꯚ ꯖꯤꯅ ꯐꯔꯦ ꯑꯈꯣꯏꯗꯗꯤ ꯑꯈꯣꯏ ꯈꯨꯟꯗꯤ ꯐꯣꯔꯖꯤꯅ ꯐꯔꯦꯗ ꯐꯥꯏꯚ ꯖꯤ ꯄꯥꯏꯔꯖꯨ ꯀꯥꯟꯅꯗꯦꯕ
ꯐꯪꯗꯕꯅꯦꯅ
ꯎꯝ
ꯖꯤ ꯐꯪꯗ꯭ꯔꯗꯤ ꯀꯥꯟꯅꯗꯦꯗ
ꯎꯝ ꯑꯩꯒꯤ ꯔꯤꯆꯥꯔꯖꯁꯨ ꯐꯥꯏꯚ ꯖꯤꯒꯤꯅꯦꯕ ꯑꯗꯨ ꯑꯣꯏꯔꯁꯨ ꯀꯥꯟꯅꯗꯦꯕ ꯍꯧꯖꯤꯛꯀꯥꯟꯁꯦ ꯐꯣꯔ ꯖꯤꯒꯤ ꯔꯤꯆꯥꯔꯖ ꯑꯃ ꯇꯧꯒꯗꯣꯏꯅꯦ ꯐꯥꯏꯐ ꯖꯤ ꯉꯥꯛꯇ ꯀꯥꯏꯗ
ꯏꯌꯥꯔꯇꯦꯜ ꯊꯦꯡꯁ ꯑꯦꯞꯁ ꯍꯥꯏꯕ ꯑꯗꯨꯒꯤ ꯂꯣꯏ ꯌꯥꯎꯕꯅꯦ ꯑꯃꯨꯛꯀ
ꯎꯝ
ꯍꯧꯖꯤꯛ ꯑꯈꯣꯏꯅ ꯀꯥꯞꯄꯤꯗꯣ ꯆꯥꯛꯍꯨꯝꯒꯤ ꯍꯥꯟꯅꯗꯤ ꯆꯥꯛꯍꯨꯝꯒꯤ ꯀꯥꯞꯄꯝꯕꯗꯣ ꯍꯧꯖꯤꯛ ꯆꯥꯛꯍꯨꯝꯒꯤ ꯐꯪꯗ꯭ꯔꯦꯅ
ꯆꯌꯨꯝ ꯆꯥꯍꯨꯝ ꯌꯥꯡꯈꯩ
ꯎꯝ ꯑꯗꯨꯅꯤ ꯆꯥꯍꯨꯝꯗꯣ ꯑꯃꯨꯛ ꯏꯌꯥꯔꯇꯦꯜ ꯊꯤꯡꯁꯇꯗꯤ ꯐꯪꯕꯅꯦꯕꯀꯣ
ꯑꯣ ꯔꯤꯆꯥꯔꯁꯀꯤ ꯃꯃꯜꯁꯦ ꯄꯪꯀꯥꯗ ꯀꯥꯥꯏꯅꯦ ꯀꯔꯤꯒꯤ
ꯍꯣꯏꯅꯦ ꯑꯈꯣꯏꯁꯨ ꯍꯖꯤꯔꯥꯒꯤ ꯃꯃꯜꯁꯦ ꯀꯥꯗ꯭ꯔꯗꯤ ꯗꯤ ꯌꯥꯔꯔꯣꯏ
ꯍꯖꯤꯔꯥꯒꯤ ꯃꯃꯜꯗꯤ ꯀꯥꯗ꯭ꯔꯤꯅꯦ
ꯆꯥꯇ꯭ꯔꯨꯛ ꯅꯠꯇ꯭ꯔꯒ ꯆꯥꯝꯃꯉꯥ ꯆꯥꯝꯃꯉꯥ ꯌꯥꯡ ꯌꯥꯡꯈꯩ
ꯎꯝ ꯆꯥꯝꯉꯥꯗꯤ ꯆꯝꯉꯥꯗꯤ ꯄꯤꯔꯁꯨ ꯌꯥꯏ ꯆꯥꯇ꯭ꯔꯨꯛ ꯑꯣꯏꯅ ꯇꯧꯔ ꯁꯨ ꯌꯥꯏꯗ ꯆꯥꯝꯃꯉꯥꯗꯤ ꯀꯩꯁꯨ ꯀꯥꯟꯅꯗ꯭ꯔꯦꯕ
ꯑꯗꯨ ꯊꯕꯛꯀꯤ ꯃꯈꯥ ꯄꯣꯜꯂꯦ ꯑꯗꯨꯗꯤ
ꯎꯝ
ꯊꯕꯛ ꯍꯥꯏꯕ ꯂꯩꯗꯅ
ꯎꯝ
ꯆꯦꯛ ꯁꯨꯕ ꯑꯥ ꯑꯁ ꯃꯣꯏꯒꯤꯗꯤ ꯅꯣꯡꯃꯗ ꯏꯃꯥꯟꯅꯕꯁꯨ ꯑꯃ ꯁꯨꯑꯦꯕ ꯑꯗꯣ ꯃꯥ ꯊꯦꯂꯥ ꯘꯔꯤꯗꯣ ꯑꯗꯨꯗ ꯄꯨꯔꯒ ꯆꯠꯄꯅꯦꯕ
ꯎꯝ
ꯑꯁ ꯑꯗꯨ ꯌꯥꯝ ꯄꯨꯔꯈ꯭ꯔꯗꯤ ꯀꯣ ꯄꯨꯈ꯭ꯔꯗꯤ ꯋꯥꯟ ꯀꯦ ꯍꯦꯟꯅ ꯐꯪꯉꯦ ꯍꯥꯏꯅꯧ ꯂꯤꯁꯤꯡ ꯑꯃ ꯍꯦꯟꯅ ꯅꯣꯡꯃꯗ
ꯑꯗꯨ ꯑꯣꯏꯗꯤ ꯌꯦꯡꯎꯅꯦ ꯆꯦꯛꯀꯤꯗꯤ ꯑꯈꯣꯏꯁꯨ ꯑꯗꯨꯒꯨꯝꯕꯁꯨ ꯁꯨꯕ ꯆꯠꯁꯤꯔꯗꯤ ꯈꯟꯕꯅꯤꯅꯦ
ꯑꯗꯨ ꯑꯣꯏꯁꯨ ꯑꯃꯨꯛ ꯇꯟꯕ
ꯑꯥ ꯆꯦꯛꯀꯤꯅ ꯑꯩꯁꯦ ꯄꯩꯁꯥ ꯌꯥꯝ ꯇꯥꯂꯦ
ꯎꯝ ꯋꯥꯁꯨ ꯋꯥꯕꯅꯦ
ꯎꯝ
ꯍꯥꯏꯕꯗꯤ ꯄꯣꯊꯥꯕ ꯀꯌꯥ ꯐꯪꯗꯕꯅꯦꯕꯀꯣ
ꯎꯝ
ꯃꯔꯛ ꯃꯔꯛꯇꯗꯤ ꯄꯣꯊꯥꯗꯤ ꯐꯪꯒꯅꯤ ꯑꯗꯨ ꯑꯣꯏꯔꯁꯨ ꯑꯗꯨ ꯁꯥꯔꯨꯛꯄꯨꯗꯤ ꯑꯈꯣꯏ ꯋꯥꯅ ꯁꯨꯕ ꯁꯔꯨꯛꯄꯨꯗꯤꯀꯣ ꯁꯨꯝ ꯌꯨꯝꯗ ꯂꯩꯔꯒ ꯈꯔ ꯈꯔ ꯑꯃꯅꯤ ꯁꯨꯕ ꯌꯥꯕ ꯍꯞꯇꯥꯗ ꯑꯗꯨꯝ ꯆꯠꯂꯒ ꯁꯨ ꯑꯃꯅꯤ ꯂꯩꯗꯤ ꯌꯥꯔꯦꯗ
ꯑꯗꯨ ꯍꯦꯟꯅ ꯐꯕꯅꯤ ꯑꯗꯨꯏ ꯄꯩꯁꯥ ꯇꯥꯅꯤ ꯍꯥꯏꯔꯒ ꯑꯁ ꯏꯁꯥ ꯁꯣꯛꯀꯅꯤꯕ
ꯍꯣꯏ ꯍꯌꯦꯡꯋꯥꯢ ꯎꯝ ꯍꯅꯨꯔꯛ ꯑ ꯀꯥꯟꯗ ꯍꯥ
ꯆꯠꯄ ꯐꯥꯎ ꯉꯝꯗꯅ ꯃꯤꯇꯩꯒꯤ ꯑꯍꯟꯁꯤꯡꯗꯤ ꯌꯦꯡꯉꯨꯅꯦ ꯃꯁꯥ ꯏꯆꯥ ꯀꯣꯜ ꯀꯣꯜꯂꯒ ꯀꯔꯤ ꯍꯥꯏꯁꯤꯔ ꯆꯩꯁꯨ ꯑꯃ ꯄꯥꯏ ꯃꯣꯏ ꯎꯝ ꯃꯣꯏꯒꯤꯗꯨꯗꯤ ꯍꯦꯟꯃꯟ ꯑꯗꯨ
ꯍꯨꯝ
ꯁꯤꯒꯤ ꯇꯥꯏꯞꯇ ꯑꯦ ꯕꯤ ꯁꯤ ꯌꯥꯎꯕꯗꯨ ꯑꯗꯨꯏ ꯇꯥꯏꯞꯇꯅꯤꯅꯦ
ꯅꯪ ꯅꯪ ꯅꯪ ꯅꯪ ꯌꯥꯝꯅ ꯀꯩꯅꯣ ꯇꯧꯕ ꯃꯥꯜꯂꯦꯀꯣ ꯅꯪꯉꯣꯟꯗ ꯌꯥꯝꯅ ꯄꯥꯟꯕ ꯃꯥꯜꯂꯦꯕ ꯃꯣꯏꯒꯤ ꯃꯑꯣꯡꯗ ꯎꯔꯒ
ꯌꯥꯝ ꯊꯦꯡꯅ ꯕꯖꯥꯔ ꯆꯠꯂꯨ ꯅꯨꯃꯤꯠꯇ
ꯎꯝ ꯑꯗꯨ ꯌꯦꯡꯕꯗ ꯅꯨꯡꯗꯤ ꯅꯨꯡꯁꯤꯗꯅ
ꯎꯝ ꯅꯨꯡꯁꯤ ꯑꯗꯨ ꯑꯣꯏꯔꯁꯨ ꯎꯄꯥꯏ ꯂꯩꯇꯦ
ꯎꯝ ꯑꯈꯣꯏ ꯑꯈꯣꯏꯗꯤ ꯑꯈꯣꯏ ꯍꯛꯆꯥꯡꯁꯦ ꯈꯔ ꯐꯖꯅꯀꯣ ꯊꯝꯒꯗꯕꯅꯤ
ꯎꯝ ꯑꯥ ꯕꯤ ꯇꯤ ꯄꯥꯔꯛ ꯃꯅꯥꯛꯇ ꯑꯥ ꯀꯔꯤ ꯍꯥꯏꯁꯤꯔꯥ ꯌꯦꯛ ꯌꯦꯡꯐꯝ ꯍꯥꯏꯕ꯭ꯔꯥ ꯀꯃꯥꯏ ꯑꯃ ꯌꯦꯡꯕꯗꯣ ꯑꯦꯝ ꯏꯤꯟ ꯂꯥꯏꯐ ꯌꯦꯡꯕꯗꯣ ꯈꯨꯠꯇ ꯌꯦꯡꯒ ꯑꯗ ꯆꯨꯝꯕ꯭ꯔꯅꯦ
ꯈꯪꯗꯦꯗ ꯅꯪ ꯌꯦꯡꯕ꯭ꯔꯥ
ꯌꯦꯡꯗꯦꯗ ꯃꯁꯛꯇꯨꯒ ꯑꯩꯁ ꯀꯦꯔꯒ ꯄꯥꯎꯗꯔ ꯀꯩ ꯀꯩ ꯀꯩ ꯀꯩ ꯇꯥꯏꯁꯤꯜꯂꯗꯅ ꯑꯁ ꯃꯁꯛꯇꯣ ꯌꯦꯡꯕ ꯌꯥꯅꯤ
ꯑꯗꯨꯗ
ꯎꯝ ꯃꯥꯏꯕꯤꯔ ꯈꯪꯗꯦ
ꯏꯁ ꯑꯈꯣꯏꯕꯨ ꯑꯈꯣꯏꯕꯨ ꯏꯁꯣꯔꯅ ꯁꯦꯝꯃꯛꯄꯁꯦ ꯃꯔꯝ ꯑꯃꯗꯤ ꯂꯩꯕꯅꯦꯕ
ꯆꯨꯝꯕꯁꯨ ꯌꯥꯎꯋꯤ ꯌꯥꯏ ꯑꯗꯨ ꯑꯣꯏꯔꯁꯨ ꯈꯪ ꯈꯪꯉꯗꯤ ꯌꯥꯏꯁꯦ ꯗꯤꯄ꯭ꯔꯦꯁꯟ ꯑꯃꯨꯛ ꯂꯩꯈꯤꯅꯤꯕ
ꯑꯈꯣꯏ ꯑꯈꯣꯏ ꯑꯗꯨ ꯍꯥꯟꯅ ꯈꯪꯗꯣꯛꯅꯤꯡꯉꯥꯏ ꯃꯊꯧ ꯇꯥꯗꯦꯗ
ꯎꯝ ꯈꯪꯗꯕꯅ ꯍꯦꯟ ꯐꯩꯗ
ꯎꯝ ꯀꯅꯥ ꯈꯪ ꯅꯪ ꯍꯌꯦꯡ ꯁꯤꯔꯅꯤ ꯍꯪꯆꯤꯠ
ꯑꯗꯨꯃꯥꯏꯅ ꯍꯥꯏꯔꯗꯤ ꯏꯁ ꯍꯥꯏꯔꯦꯗꯤ ꯂꯣꯏꯔ
ꯈꯨꯗꯛꯇ ꯋꯥꯟ ꯊꯥꯔꯒ ꯍꯥ
ꯅꯣꯏ ꯑꯗꯨꯋꯥꯏꯗ ꯍꯣꯏ ꯆꯨꯝꯕꯁꯨ ꯌꯥꯏ ꯆꯨꯝꯂꯝꯗꯕꯁꯨ ꯌꯥꯏ ꯀꯥꯅꯗꯦꯗ ꯑꯗꯨꯒꯨꯝꯕꯗꯤ
ꯎꯝ ꯑꯈꯣꯏ ꯈ꯭ꯔꯤꯁꯇꯤꯌꯦꯟꯁꯤꯡꯗꯤ ꯑꯗꯨꯒꯨꯕ ꯌꯦꯡꯗꯦꯅ
ꯎꯝ ꯎꯝ
ꯑꯗꯨꯀꯣ
ꯑꯥ
ꯅꯣꯏ ꯅꯣꯏꯔꯣꯝꯗ ꯍꯩ ꯆꯥꯅꯕ ꯀꯩ ꯀꯩ ꯂꯩꯒꯦ ꯍꯟꯗꯛꯇꯤ
ꯈ꯭ꯋꯥꯏꯒꯤꯗꯤ ꯍꯩ ꯄꯥꯜꯂꯤꯗ ꯍꯩꯁꯨ ꯍꯩꯅꯧ ꯈꯛꯇ ꯉꯥꯏꯔꯦ ꯍꯩꯅꯧꯁꯨ ꯍꯩꯅꯧꯁꯨ ꯃꯨꯟꯗ꯭ꯔꯤꯕ
ꯎꯝ ꯎꯝ ꯑꯁ ꯌꯥꯝ ꯎꯕ ꯍꯩꯅꯧ ꯌꯥꯝ ꯍꯥꯎꯕ ꯑꯃ ꯂꯩꯍꯦ
ꯀꯥꯏꯗ
ꯑꯈꯣꯏ ꯃꯅꯥꯛꯇ
ꯑꯣ ꯃꯊꯛꯀꯤꯗꯨꯔ
ꯅꯠꯇꯦ ꯃꯈꯥꯔꯣꯝꯗꯅꯦ ꯑꯁ ꯊꯨꯝꯕꯗ ꯂꯣꯏꯔꯦꯍꯦ
ꯎꯝ ꯃꯊꯛꯀꯤꯗꯨꯁꯨ ꯑꯥ ꯂꯩꯗꯅ ꯑꯥꯃꯣꯏꯒꯤ ꯑꯥ ꯁꯦꯟꯇꯦꯛꯁ ꯊꯝꯐꯝꯗꯣ ꯃꯆꯥ ꯃꯆꯥ ꯑꯁ ꯑꯗꯨ ꯍꯥꯎ ꯅꯦ ꯍꯧꯖꯤꯛꯇꯤ ꯃꯨꯂꯝꯃꯣꯏ ꯃꯅꯝꯗꯤ ꯀꯟꯕ
ꯃꯅꯝ ꯀꯥꯟꯕꯖꯥꯠꯗꯣ ꯊꯨꯝꯗꯤ ꯊꯨꯝꯕꯅꯦꯍꯦ
ꯎꯝ
ꯑꯁ ꯑꯗꯨ ꯍꯟꯗꯛꯇꯤ ꯂꯤꯆꯤ ꯑꯈꯣꯏꯒꯤ ꯌꯥꯝ ꯄꯥꯟꯕꯅꯦꯕꯀꯣ
ꯎꯝ
ꯏꯄꯨ ꯉꯝꯗ꯭ꯔꯤꯉꯩ ꯏꯄꯨꯒꯤ ꯁꯦꯕꯥ ꯇꯧꯕ ꯍꯣꯁꯄꯤꯇꯥꯜ ꯆꯠꯂꯤꯉꯩꯗ ꯑꯗꯨꯝ ꯇꯧꯔꯤꯉꯩꯗ ꯆꯥꯕ ꯐꯪꯗꯦꯅꯦ ꯌꯨꯝ ꯂꯥꯛꯑꯀꯥꯟꯗ ꯂꯣꯏ ꯂꯣꯏꯁꯤ
ꯑꯈꯣꯏ ꯈꯨꯨꯟꯒꯤ ꯑꯉꯥꯡꯗꯨꯗꯤ ꯌꯣꯡ ꯉꯥꯛꯇꯅꯤꯅꯦ
ꯈꯪꯗ꯭ꯔꯦ ꯀꯥꯏ ꯀꯥꯏꯗꯒꯤ ꯂꯥꯛꯄꯅꯁꯨ ꯈꯪꯗꯦ ꯑꯗꯨ ꯃꯇꯝꯗ ꯑꯉꯥꯡꯁꯤꯡꯁꯨ ꯌꯥꯝ ꯂꯩꯇꯕꯅꯦꯕ ꯁꯨꯇꯤ ꯂꯣꯏ ꯊꯥꯅꯕꯅꯤꯅꯀꯣ ꯑꯍꯟꯁꯨ ꯌꯥꯎꯔꯝꯅꯤ ꯑꯗꯨꯗꯤ
ꯑꯩꯗꯤ ꯑꯩꯅ ꯈꯪꯕꯗꯤ ꯑꯍꯟꯅ ꯑꯣꯏꯔꯝꯅꯤ ꯑꯉꯥꯡꯗꯤ ꯌꯥꯎꯗꯣꯏꯕ ꯑꯗꯨꯏ ꯃꯇꯝꯗ ꯂꯣꯏ ꯆꯠꯅꯈ꯭ꯔꯦꯕ
ꯎꯝ
ꯀꯅꯥ ꯑꯣꯏꯔꯤꯖꯥꯠꯂ
ꯃꯊꯪꯗꯗꯤ ꯅꯪ ꯈꯔ ꯌꯦꯡꯁꯤꯜꯂꯝꯃꯣꯍꯦ ꯃꯊꯪ ꯆꯍꯤꯗꯗꯤ
ꯑꯩ ꯑꯩꯁꯨ ꯂꯩꯇꯕꯅꯤꯅꯦ ꯑꯗꯨ ꯅꯨꯃꯤꯠꯇ ꯑꯗꯨ ꯃꯇꯥꯡꯗ ꯑꯩꯁꯨ ꯀꯩꯊꯦꯜꯃꯥꯟꯕꯤꯗ ꯑꯗꯨꯝ ꯂꯩꯔꯤꯕ
ꯑꯁ ꯅꯪꯅ ꯂꯥꯎ ꯄꯤꯔꯗꯤ ꯈꯔ ꯀꯤꯗꯧꯕ ꯑꯉꯥꯡꯁꯤꯡꯁꯨ
ꯍꯧꯖꯤꯛꯇꯤ ꯃꯇꯝ ꯍꯦꯂꯦ ꯅꯦꯛ꯭ꯁ ꯌꯔꯗ ꯑꯃꯨꯛ ꯌꯦꯡ ꯇꯥꯔꯦ
ꯑꯧ ꯑꯁ ꯎꯏꯕꯨ ꯎꯏꯅꯤꯡ ꯂꯥꯛꯑꯦꯍꯦ
ꯑꯩꯁ
ꯈꯪꯗ꯭ꯔꯦꯕꯣ ꯂꯧ ꯁꯨꯕ ꯋꯥꯅ ꯍꯜꯂꯛꯄꯅꯤꯅꯀꯣ ꯑꯗꯨ ꯃꯔꯛꯇꯨ ꯆꯥꯛ ꯈꯔ ꯌꯥꯝ ꯆꯥꯁꯤꯜꯂꯨꯕꯅꯦ ꯌꯥꯗ꯭ꯔꯦ ꯍꯦ ꯁꯤꯗꯤ ꯀꯥꯡ ꯌꯥꯝꯗ꯭ꯔꯣ ꯅꯣꯏ ꯑꯗꯨꯋꯥꯥꯏꯗ
ꯍꯧꯖꯤꯛꯇꯤ ꯌꯥꯝꯗ꯭ꯔꯦꯗ ꯈꯪꯗꯦ ꯀꯣꯏꯆꯠ ꯆꯠꯄꯒꯤꯔ
ꯎꯝ ꯌꯥꯝ ꯆꯠꯀꯅꯨꯗ
ꯎꯝ
ꯑꯁ ꯑꯩꯗꯤ
ꯁꯨꯝ ꯐꯝꯃꯒ ꯂꯩꯔꯒ ꯀꯣꯜ ꯇꯧꯔꯁꯨ ꯅꯨꯡꯉꯥꯏꯇꯕ ꯑꯗꯨꯒꯤ
ꯎꯝ ꯑꯃꯨꯛ ꯍꯤꯞꯄ ꯑꯃꯨꯛ ꯐꯝꯕ ꯑꯃꯨꯛ ꯂꯦꯞꯄ ꯁꯤꯅꯤꯅꯦ ꯈ꯭ꯋꯥꯏꯗꯒꯤ ꯅꯨꯡꯉꯥꯏꯕꯁꯦ
ꯎꯝ
ꯈꯪꯗ꯭ꯔꯦꯍꯦ ꯍꯟꯗꯛꯇꯤ ꯆꯥꯛ ꯀꯁꯦ ꯑꯁ ꯚꯣꯠꯂꯦꯞ ꯑꯁꯤ ꯈꯣꯏꯅꯦ ꯂꯦꯞꯄꯕꯨꯗꯤ ꯂꯦꯞꯄ ꯌꯥꯕꯅꯦꯕꯀꯣ
ꯃꯅꯥ ꯌꯥꯎꯗ꯭ꯔꯗꯤ ꯀꯩꯝ ꯀꯥꯟꯅꯗꯦ ꯃꯅꯥꯗ ꯌꯥꯝ ꯆꯥꯡꯕꯅꯤꯅꯦ ꯕꯣꯇꯔ ꯑꯃꯗ ꯑꯁ
ꯉꯁꯥꯏꯗꯣ
ꯑꯥ
ꯉꯁꯥꯏ ꯂꯩꯁꯥꯕꯤ ꯑꯃꯅ ꯁꯨꯃꯥꯏꯅ ꯍꯥꯏꯕ ꯋꯥꯅꯤ ꯅꯨꯄꯥꯁꯤꯡꯗꯤ ꯄꯩꯁꯥ ꯄꯥꯏꯒꯗꯕꯅꯤ ꯄꯩꯁꯥ ꯌꯥꯝ ꯄꯥꯏꯔꯗꯤ ꯅꯨꯄꯤ ꯐꯖ ꯐꯖꯕ ꯐꯪꯒꯅꯤ ꯍꯥꯏ
ꯎꯝ ꯑꯗꯨ ꯅꯨꯄꯤꯁꯤꯡꯗꯣ ꯍꯥꯏꯕꯤ ꯇꯥꯛꯄꯤ ꯇꯝꯕꯤꯕ ꯅꯨꯄꯤꯁꯤꯡꯗꯣ ꯄꯩꯁꯥ ꯆꯣꯞꯄꯩꯅꯦꯕ
ꯑꯗꯨ ꯃꯥꯗꯤ ꯆꯣꯞꯇꯦ ꯍꯥꯏꯌꯦ ꯑꯃꯨꯛꯀ
ꯃꯆꯤꯟ ꯊꯤꯔꯤꯅꯤ ꯑꯩ ꯌꯥꯝ ꯊꯦꯡꯅꯈ꯭ꯔꯦ ꯑꯗꯨꯒꯨꯝꯗꯤ
ꯑꯁ ꯅꯪ ꯌꯥꯝ ꯊꯦꯡꯅꯔꯗꯤ
ꯑꯐꯕ ꯑꯝꯇ ꯊꯦꯡꯅꯗꯕ
ꯎꯝ ꯑꯗꯨ ꯅꯪ ꯍꯟꯗꯛꯇꯤ ꯀꯅꯥ ꯀꯣꯏꯔꯤꯒꯦ
ꯑꯁ ꯑꯩ ꯅꯨꯄꯤ ꯀꯣꯏꯗ꯭ꯔꯦꯗ ꯍꯧꯖꯤꯛꯀꯥꯟꯁꯤꯗꯤ ꯑꯃꯗꯤ ꯀꯣꯏꯔꯝꯕꯅꯦ ꯑꯃꯗꯤ ꯀꯣꯏꯔꯝꯕꯅꯦ ꯑꯗꯨ ꯇꯣꯛꯈ꯭ꯔꯦ
ꯑꯁ ꯑꯃꯨꯛ ꯀꯣꯏꯁꯤꯜꯂꯣ ꯀꯩꯅꯣ
ꯁ꯭ꯇꯦꯟꯗ꯭ꯔꯗ ꯑꯃꯗꯅꯤ ꯃꯥ ꯂꯩꯔꯤꯗꯣ
ꯑꯩꯁ ꯅꯪꯁꯨ ꯁ꯭ꯇꯦꯟꯗꯔ ꯑꯃꯗ ꯂꯩꯌꯨꯅ
ꯂꯧꯗꯨ ꯆꯠꯂꯒ ꯐꯣꯇꯣ ꯐꯣꯇꯣ ꯊꯥꯒꯠ ꯊꯥꯒꯠꯂꯒ ꯁ꯭ꯇꯦꯟꯗ꯭ꯔꯗ ꯑꯃꯅꯤ ꯍꯥꯏꯌꯣ
ꯑꯁ
ꯃꯥꯗꯣ ꯄꯥꯂꯔꯗ ꯁꯨꯕꯅꯦꯕ ꯖꯦꯅꯤ ꯈꯨꯔꯥꯏ ꯒꯤꯗꯣ ꯑꯗꯨꯗ ꯇꯝꯕꯅꯦꯕ ꯀꯣꯔꯁ ꯊ꯭ꯔꯤ ꯊ꯭ꯔꯤ ꯃꯟꯁ ꯍꯥꯏ ꯀꯨꯝꯇꯥꯔꯦ
ꯑꯁ ꯑꯗꯨꯑꯣꯏꯗꯤ ꯀꯣꯏꯔꯛꯄ ꯌꯥꯔꯦꯅꯦ ꯑꯗꯨꯗꯤ
ꯃꯁꯛꯁꯨ ꯊꯤꯌꯦꯅꯦ
ꯑꯦ ꯑꯗꯨ ꯅꯪ ꯉꯁꯥꯏ ꯇꯧꯒꯦ ꯍꯥꯏꯕ ꯃꯑꯣꯡꯗ ꯇꯧꯔꯣꯏꯗ꯭ꯔꯣ
ꯑꯣ ꯇꯧꯒꯅꯤꯗ ꯇꯧꯔꯁꯤꯔꯣ
ꯅꯪꯒꯤ ꯑꯄꯥꯝꯕꯅꯤꯗ
ꯉꯥꯏꯈꯣ
ꯇꯥꯏ ꯇꯥꯏ
ꯎꯝ ꯌꯥꯒꯦꯅꯤꯗ ꯑꯩꯅ ꯇꯧꯔꯤꯕ ꯊꯕꯛꯁꯤꯗ ꯄꯥꯡꯊꯣꯛꯇꯕ ꯂꯩꯇꯦ
ꯅꯪꯁꯦ ꯇꯧꯕ ꯉꯝꯕ ꯃꯤꯅꯦꯕ
ꯃꯥꯏ ꯄꯥꯛꯄ ꯉꯥꯛꯇꯅꯤ ꯍꯧꯖꯤꯛ ꯇꯧꯔꯤ ꯇꯧꯈꯤꯅꯤ
ꯑꯗꯨ ꯍꯧꯖꯤꯛ ꯅꯪꯒꯤ
ꯉꯁꯥꯏꯒꯤꯗꯣ ꯇꯨꯝꯈ꯭ꯔꯕ ꯖꯥꯠꯂ ꯃꯣꯏꯁꯦ
ꯈꯪꯗꯦ ꯅꯪ ꯅꯪ ꯍꯧꯖꯤꯛꯁꯦ ꯅꯪꯒꯤ ꯈꯣꯟ ꯑꯗꯨ ꯌꯥꯝ ꯆꯥꯎꯕꯒꯨꯝ ꯇꯧꯏꯅꯦ
ꯑꯩꯒꯤ ꯈꯣꯟ
ꯑꯥ
ꯈꯪꯗꯦ ꯃꯦꯖꯤꯛ ꯇꯧꯔꯝꯕꯩꯔ
ꯅꯪꯁꯤ ꯅꯪ ꯅꯪ ꯈꯣꯟꯁꯨ ꯍꯣꯡꯕ ꯍꯩꯔꯕꯣ
ꯍꯩꯇꯦꯍꯦ
ꯑꯍꯝ ꯍꯩꯔꯝꯗꯧ ꯃꯥꯟꯕ
ꯍꯩꯇꯕꯅꯤꯅꯦ ꯍꯧꯖꯤꯛ ꯑꯩꯅ ꯇꯧꯈꯤꯕꯗꯣ ꯃꯥꯏ ꯄꯥꯛꯔꯛꯑꯝꯗꯤ ꯐꯗꯣꯏꯕ ꯏꯕꯅꯤꯗꯤ ꯗꯨꯝ ꯇꯧꯕ ꯌꯥꯏꯅ ꯑꯥ
ꯑꯗꯨ ꯎꯝ ꯋꯥꯔꯤꯗꯕꯨꯀꯣ
ꯎꯝ
ꯋꯥꯔꯤꯗꯨꯕꯨ ꯍꯌꯦꯡ ꯕꯣꯜꯁꯅꯥ ꯑ ꯕꯣꯜ ꯔꯣꯅꯥꯜꯗꯣꯒ ꯔꯣꯅꯥꯜꯗꯣꯒꯤꯅ ꯄꯨꯡ ꯃꯉꯥ ꯃꯈꯥꯏ ꯂꯩꯏꯕꯀꯣ ꯃꯦꯁꯤꯒꯤꯅ ꯄꯨꯡ ꯇꯔꯦꯠꯇ ꯂꯩꯕꯅꯦꯕ
ꯑꯣ ꯑꯌꯨꯛꯇ
ꯑꯣ ꯑꯌꯨꯛꯇ
ꯑꯩꯁ ꯑꯗꯨꯗꯤ ꯌꯦꯡꯕ ꯇꯥꯔꯦꯅ
ꯑꯗꯨ ꯅꯪ ꯀꯅꯥꯕꯨꯗꯤ ꯁꯞꯄꯣꯔꯠ ꯇꯧꯕ꯭ꯔꯣ ꯔꯣꯅꯥꯜꯗꯣꯔ ꯃꯤꯁꯤꯔ
ꯈꯪꯗꯦ ꯑꯩꯗꯤ ꯔꯣꯅꯥꯜꯗꯣꯕꯨꯗꯤ ꯑꯗꯨꯝ ꯁꯞꯄꯣꯔꯠ ꯇꯧꯏꯗ ꯃꯦꯁꯤꯕꯨꯁꯨ ꯇꯧꯋꯤꯗ ꯍꯟꯗꯛ ꯃꯔꯛꯁꯤ ꯔꯣꯅꯥꯜ ꯗꯣꯗꯤ ꯌꯥꯗ꯭ꯔꯦ ꯍꯥꯏꯅꯦ
ꯌꯦꯡꯉꯣ ꯌꯦꯡꯉꯣ ꯀꯃꯥꯏꯟ ꯇꯧꯕ꯭ꯔꯥ ꯍꯥꯏꯕꯗꯣ ꯃꯥꯒꯤ ꯈꯨꯁꯅꯥꯗꯣ
ꯌꯦꯡꯉ ꯈꯪꯡ ꯇꯥꯔꯦꯗꯅ